ꯍꯜꯂꯣ ꯏꯅꯥꯎ ꯅꯨꯡꯉꯥꯏꯔꯤꯕꯣ ꯅꯪꯕꯣ
ꯑꯧ ꯅꯨꯡꯉꯥꯢꯔꯤꯌꯦ
ꯀꯩꯀꯩ ꯇꯧꯔꯤꯅꯣ ꯍꯧꯖꯤꯛꯄꯣ
ꯑꯗꯒꯤ ꯚꯥꯢ ꯀꯩꯅꯣ ꯅꯈꯣꯡꯗꯣ ꯈ ꯅꯦꯠꯁꯟꯂꯣ ꯀꯩꯅꯣ ꯇꯧꯔꯤ ꯏꯌꯥꯝꯕ ꯑ ꯎ ꯆꯥꯔ ꯈꯔ ꯊꯥꯔꯤꯌꯦ ꯑꯣ ꯑꯗꯨ
ꯑꯩꯁ ꯅꯪ ꯊꯕꯛ ꯌꯥꯝ ꯆꯤꯜꯂꯤꯅꯦ ꯍꯧꯖꯤꯛꯁꯦ
ꯎꯝ ꯑꯁ ꯂꯣꯏꯕꯨ ꯂꯣꯏ ꯂꯣꯏꯗꯤ ꯂꯣꯏꯔꯦꯗ ꯁꯨꯝ ꯃꯌꯥꯝ ꯄꯣꯊꯥꯖꯦꯅ ꯇꯧꯔꯤ
ꯀꯔꯤ ꯀꯔꯤ ꯎꯅꯣꯅꯦ ꯊꯥꯔꯤꯗꯨꯕꯣ
ꯎꯖꯦ ꯒꯥ ꯀꯩꯅꯣ ꯀꯔꯤ ꯀꯔꯤ ꯑꯒꯦ ꯎꯝ ꯑꯈꯣꯏꯒꯤ ꯀꯩꯅꯣ ꯃꯅꯝ ꯈꯔ ꯅꯨꯡꯁꯤꯕ ꯀꯩꯅꯣ ꯎꯆꯥꯟꯒꯨꯝꯕꯗꯤ ꯌꯥꯎꯗꯦ ꯗꯨꯀꯨꯟꯒꯨꯝꯕ ꯑꯗꯒꯤ ꯑꯝꯍꯥ ꯍꯩ ꯔꯥ ꯍꯩꯅꯧ ꯑꯗꯒꯤ ꯂꯩꯍ ꯑꯥꯗꯩ ꯂꯩꯗ ꯍꯥꯏꯔ ꯂꯩꯍꯥꯎꯒꯨꯝꯕ ꯎꯝ ꯍꯨꯝ ꯁꯨꯝ ꯃꯌꯥꯝ ꯎ ꯆꯥꯔ ꯊꯥꯁꯦꯅ ꯀ꯭ꯂꯕꯀꯤ ꯑꯈꯣꯏ ꯈꯔ ꯇꯧꯔꯒ ꯊꯥꯕꯅꯤꯗ
ꯑꯁ ꯐꯩꯅꯦ ꯅꯣꯏ ꯂꯩꯀꯥꯏꯗꯤ ꯀ꯭ꯂꯕꯀꯤ ꯅꯍꯥꯉꯩꯗꯣ ꯑꯐ ꯑꯐꯕ ꯊꯕꯛꯇ ꯌꯥꯝ ꯄꯥꯏꯈꯠꯂꯤꯅꯦ ꯇꯧꯔꯤꯁꯦ
ꯑꯁ ꯀ꯭ꯂꯕꯀ ꯁꯤꯔꯣꯕꯅꯤꯗ
ꯀꯃꯥꯏꯅ ꯑꯃꯨꯛ ꯇꯧꯔꯤꯅꯣꯅꯦ ꯅꯣꯏ ꯅꯣꯏ ꯅꯍꯥ ꯀꯥꯡꯕꯨ ꯄꯨꯟꯖꯜꯂ ꯇꯧꯔꯤꯔꯣ
ꯁꯤꯔꯣꯕꯅꯦ ꯑꯗꯨ ꯍꯟꯗꯛ ꯑꯈꯣꯏ ꯈꯔ ꯄꯨꯟꯖꯜꯂꯒ ꯑꯃꯨꯛ ꯍꯤꯡꯀꯠꯅꯕꯅ ꯂꯩꯕꯨꯗꯤ ꯀ꯭ꯂꯕ ꯂꯩ ꯑꯗꯨꯅꯤꯗ ꯊꯕꯛ ꯇꯧꯗ꯭ꯔꯗꯤ ꯁꯤꯕꯒ ꯆꯞ ꯃꯥꯟꯅꯗ꯭ꯔꯣ
ꯑꯥ
ꯑꯗꯨꯗꯨꯒꯤ ꯑꯈꯣꯏ ꯅꯍꯥ ꯈꯔ ꯃꯥꯟꯅꯔꯒ
ꯀꯩꯅꯣ ꯈꯔ ꯇꯧꯖꯦꯅ ꯎ ꯆꯥꯔ ꯅꯍꯥꯟ ꯐꯣꯔꯦꯁꯇꯩ ꯈꯔ ꯂꯧꯔꯦ ꯑꯗꯨꯗꯨꯒ ꯊꯥꯔꯛꯄꯅꯦ
ꯎꯝ
ꯁꯨꯝ ꯐꯖꯍꯟꯅꯤꯡꯕ ꯍꯥꯏꯇꯥꯔꯦ ꯂꯩꯀꯥꯏ ꯑꯣꯏꯕꯅꯤꯅ
ꯃꯥꯅꯤꯅꯦ ꯐꯖꯍꯟꯅꯤꯡꯕ ꯈꯛꯀꯤ ꯅꯠꯇꯦꯅꯦ ꯑꯗꯨ ꯎ ꯋꯥꯔ ꯆꯥꯔ ꯊꯥꯖꯤꯟꯕ ꯍꯥꯏꯁꯦ ꯍꯌꯦꯡ ꯑꯈꯣꯏꯒꯤ ꯂꯩꯔꯤꯕ ꯑꯈꯣꯏꯒꯤ ꯀꯩꯅꯣ ꯃꯌꯥꯝꯖꯤꯗꯁꯨ ꯍꯧꯖꯤꯛꯇꯤ ꯎ ꯅꯨꯡ ꯊꯥꯕꯩ ꯁꯛ ꯀꯩꯅꯣꯖꯤ ꯌꯥꯝꯅ ꯋꯥꯠꯂꯕꯅꯤꯅ
ꯋꯥꯠꯂꯦ ꯋꯥꯠꯂꯦ ꯌꯥꯟꯕꯅ ꯎꯝ ꯌꯥꯟꯕꯅ ꯁꯨꯝ ꯍꯦꯟꯒꯠꯂꯛꯑꯦ
ꯎꯝ ꯑꯗꯨꯅꯤꯅꯦ ꯇꯧꯔꯤꯁꯦ ꯀꯟꯗꯤꯁꯟꯁꯦ ꯌꯥꯝ ꯂꯨꯔꯕꯅꯤꯅꯦ ꯍꯧꯖꯤꯛ ꯃꯅꯤꯄꯨꯔꯖꯦ ꯁꯥꯕꯩꯥꯥ ꯆꯥꯡ ꯁꯨꯝ ꯍꯦꯟꯒꯠꯂꯛꯑꯦ ꯅꯠꯇ꯭ꯔꯥ
ꯎꯝ ꯑꯗꯩ ꯎ ꯊꯥꯔꯤꯅꯤꯅ ꯑꯈꯣꯏꯅ ꯊꯥꯔꯦ ꯑꯗꯩꯗꯤ ꯃꯥꯏ ꯃꯥꯒꯤ ꯊꯣꯡꯒꯥꯜ ꯃꯄꯥ ꯑꯗꯒꯤ ꯃꯥꯏ ꯃꯥꯏ ꯑꯅꯛꯄ ꯖꯒꯥꯗꯣ ꯊꯣꯛꯑꯒ ꯏ ꯁꯦꯟꯅꯗꯅ ꯏꯁꯦ ꯏꯁꯤꯡ ꯆꯥꯏꯕꯨ ꯆꯥꯏꯗꯅ ꯈꯣꯠꯇꯅ ꯀꯔꯤ ꯇꯧꯒꯦꯗꯣ ꯌꯦꯡ ꯑꯗꯨꯏ ꯁꯨꯛꯌꯦꯡ ꯌꯦꯡꯗꯦ
ꯑꯈꯣꯏ ꯕꯔꯥꯒꯤ ꯋꯥꯈꯜꯂꯣꯟꯖꯤꯕꯨ ꯍꯥꯏꯕ ꯊꯥꯔꯝꯃꯤ ꯊꯥꯔꯝꯕ ꯀꯥꯡꯕꯨꯗꯨꯖꯨ ꯍꯧꯖꯤꯛ ꯎ ꯆꯥꯔ ꯆꯥꯝꯃ ꯊꯥꯔꯦ ꯆꯅꯤ ꯊꯥꯔꯦꯅ ꯀꯌꯝ ꯀꯥꯟꯅꯗꯦꯕ ꯑꯃꯐꯥꯎ ꯍꯤꯡꯗ꯭ꯔꯒꯗꯤ ꯃꯉꯥ ꯈꯛꯇ ꯊꯥꯔꯒ ꯍꯤꯡꯍꯟꯗꯕꯅ ꯐꯩꯌꯦꯕ ꯑꯃꯔꯣꯝꯗ ꯑꯗꯩ ꯃꯥꯏ ꯃꯥꯏ ꯊꯣꯡꯉꯥꯟ ꯃꯨꯄꯥꯗ ꯊꯥꯔꯤꯕ ꯎꯗꯣ ꯑꯌꯨꯛ ꯋꯥꯏ ꯁꯤꯠꯄꯗꯅꯤ ꯈꯪꯗꯦ ꯊꯂꯛꯑ ꯌꯦꯡꯗꯅ ꯁꯤꯕ ꯁꯤꯗꯕ꯭ꯔꯥ ꯀꯩ ꯋꯥꯠꯂꯤꯒꯦꯅ ꯁꯦꯟꯅꯔꯗꯤ ꯎꯗꯨꯖꯨ ꯍꯤꯡꯉꯦ ꯑꯗꯩ ꯊꯥꯕꯩꯁꯨ ꯀꯥꯟꯅꯔꯦ ꯃꯇꯝꯁꯨ ꯃꯥꯡꯗ꯭ꯔꯦ ꯆꯥꯎꯁꯨ ꯆꯥꯎꯈꯠꯂꯦ
ꯎꯝ
ꯁꯤꯒꯤ ꯄꯣꯠꯁꯦ ꯍꯧꯖꯤꯛ ꯀꯅꯥꯝ ꯑꯌꯥꯝꯕꯅ ꯃꯥꯥꯏ ꯃꯥꯒꯤ ꯊꯣꯛꯄ ꯑꯗꯨꯝ ꯇꯧꯅꯔꯒ ꯎꯗꯕ ꯑꯣꯏꯅ ꯃꯃꯤꯠ ꯎꯗꯕ ꯑꯣꯏꯅ ꯑꯗꯨꯝ ꯇꯧꯔꯒ ꯎꯁꯟꯅꯗꯕꯤꯗ ꯑꯗꯨꯝ ꯃꯥꯏ ꯃꯥꯏ ꯊꯣꯛꯄ ꯑꯩ ꯃꯣꯏ ꯇꯧꯖꯁꯅꯨꯅ ꯑꯗꯨꯝ ꯏꯟꯊꯣꯛꯅꯔꯒ ꯑꯃ ꯑꯃ ꯏꯟꯊꯣꯛꯅꯔ ꯂꯩꯔꯦꯕ ꯍꯧꯖꯤꯛꯀꯥꯟꯖꯦ
ꯑꯗꯨꯅꯤꯅꯦ ꯅꯣꯏ ꯈꯔ ꯅꯍꯥ ꯀꯪꯨꯛ ꯄꯨꯟꯁꯤꯜꯂꯒ ꯅꯣꯏꯗꯤ ꯌꯥꯝ ꯐꯅꯕꯨ ꯂꯩꯀꯥꯏꯒꯤ ꯆꯥꯎꯈꯠ ꯊꯧꯔꯥꯡꯗꯨ ꯇꯧꯗꯅ ꯍꯥꯏꯗꯤ ꯏꯟꯚꯥꯏꯔꯣꯟꯃꯦꯟꯖꯤꯕꯨ ꯍꯥꯏꯗꯤ ꯀꯟꯅꯕꯒꯤ ꯃꯑꯣꯡꯗ ꯎ ꯅꯨꯡꯒ ꯊꯥꯗꯅ ꯈꯣꯠꯇꯅ ꯇꯧꯔꯤꯅꯤ ꯇꯧꯔꯤꯁꯦ
ꯎꯝ
ꯌꯥꯝꯅ ꯑꯐꯕ ꯈꯣꯡꯊꯥꯡꯅꯤꯅꯦ ꯅꯣꯏꯒꯤꯖꯦ
ꯑꯗꯩ ꯄ꯭ꯂꯥꯁꯇꯤꯛ ꯑꯃ ꯑꯣꯏꯔꯣ ꯁꯠ ꯁꯠ ꯊꯣꯡꯒꯥꯟ ꯋꯥꯡꯃꯗ ꯁꯠ ꯁꯠ ꯂꯡꯊꯣꯔꯛꯀꯅꯤ
ꯑꯥ
ꯑꯩꯒꯤ ꯑꯩꯒꯤ ꯍꯤꯡꯈꯣꯜꯗ ꯑꯗꯒꯤ ꯑꯩꯒꯤ ꯖꯒꯥꯗ ꯇꯥꯗ꯭ꯔꯒꯗꯤ ꯌꯥꯔꯦ ꯍꯥꯏꯕ ꯃꯑꯣꯡꯗ
ꯃꯥꯟꯅꯦ ꯃꯥꯟꯅꯦ ꯑꯗꯨꯝ ꯇꯧꯅꯔꯤꯖꯤꯅꯦ ꯍꯧꯖꯤꯛꯁꯦ ꯃꯤꯁꯤꯡꯖꯦ ꯍꯥꯏꯗꯤ ꯃꯁꯥ ꯃꯁꯥꯒꯤ ꯍꯤꯡꯒꯣꯜꯅꯨꯡꯁꯤꯡ ꯑꯗꯒꯤ ꯑꯃ ꯑꯃꯁꯤꯡꯗꯣ ꯅꯥꯂꯒ ꯂꯣꯏꯔꯦ ꯍꯥꯏꯗꯤ ꯑꯇꯣꯞ ꯑꯇꯣꯞꯄꯒꯤ ꯀꯣꯟꯊꯣꯡꯗ ꯂꯪꯁꯤꯜꯂꯁꯨ ꯀꯩꯁꯨ ꯀꯥꯏꯗꯦ ꯍꯥꯏꯕꯒꯤ ꯃꯑꯣꯡꯗ
ꯎꯝ ꯎꯝ
ꯃꯁꯥ ꯃꯁꯥꯒꯤ ꯑꯃꯣꯠꯄꯁꯤꯡꯗꯨꯗꯤ ꯐꯖꯅ ꯄꯩꯁꯤꯟ ꯈꯣꯠꯆꯤꯟꯗꯅ ꯑꯗꯒꯤ ꯃꯩ ꯅꯨꯡ ꯊꯥꯗꯣꯛꯇꯅ ꯈꯣꯠꯇꯣꯛꯇꯅ ꯑꯗꯒꯤ ꯄ꯭ꯂꯥꯁꯇꯤꯛꯅ ꯀꯗꯥꯏꯗꯕꯨ ꯊꯝꯁꯤꯒꯦ ꯈꯣꯠꯁꯤꯒꯦꯗꯣ ꯈꯟꯗꯦ ꯇꯨꯔꯦꯟꯗ ꯈꯔ ꯂꯪꯊꯅꯤ ꯑꯗꯒꯤ ꯑꯃꯗ ꯈꯔ ꯇꯧꯅꯤ ꯈꯪꯗꯦꯗ ꯌꯨꯝꯅ ꯆꯥꯎꯅ ꯆꯥꯎꯅ ꯁꯥꯕ ꯃꯤ ꯌꯥꯝꯅ ꯊꯕꯛꯀ ꯆꯥꯎ ꯆꯥꯎꯅ ꯇꯧꯕ ꯃꯤ ꯍꯥꯏꯗꯤ ꯋꯥꯈꯟꯗꯤ ꯌꯥꯝ ꯌꯥꯎꯕ ꯃꯥꯟꯕ
ꯎꯝ
ꯇꯧꯊꯣꯔꯛꯄꯗꯅ ꯍꯥꯏꯗꯤ ꯊꯨꯠ ꯂꯥꯎꯕ ꯌꯥꯝꯅ ꯂꯩꯔꯤꯅꯤ ꯇꯧꯔꯤꯁꯦ ꯍꯧꯖꯤꯛ
ꯎꯝ ꯑꯗꯨ ꯈꯣꯏ ꯁꯨꯝ ꯁꯨꯝ ꯊꯥꯕ ꯈꯣꯠꯄ ꯁꯨꯝ ꯇꯧꯕꯗ ꯑꯐꯕ ꯒ꯭ꯌꯥꯟ ꯇꯥꯕꯕꯨꯗꯤ ꯌꯥꯎꯋꯦ ꯏꯃꯨꯡ ꯍꯥꯏꯗꯤ ꯑꯩꯈꯣꯏꯗꯒꯤ ꯁꯤꯝ ꯄꯨꯊꯣꯔꯛꯀꯦ ꯋꯥꯖꯤꯃ ꯌꯥꯜꯂꯣ ꯑꯗꯩ ꯋꯥꯖꯤꯃ ꯁꯤꯖꯤꯟꯅꯔꯣ ꯈꯥꯏꯗꯣꯛꯑꯒ ꯀꯣꯏꯁꯟ ꯑ ꯈꯥꯖꯟꯕꯤꯔꯝꯃꯣ ꯑꯗꯩ ꯑꯃ ꯇꯧꯕꯤꯔꯝꯃꯣ ꯑꯗꯩ ꯊꯣꯛꯂꯒ ꯊꯥꯕ ꯌꯥꯎꯕ ꯑꯗꯨꯝ ꯏꯃꯨꯡ ꯑꯗꯨ ꯑꯗꯨꯝ ꯌꯥꯎꯋꯦꯕ ꯑꯗꯨꯑꯣꯏꯖꯨ ꯃꯁꯤꯡ ꯌꯥꯝꯅ ꯍꯟꯙꯅ ꯊꯣꯛꯂꯛꯑꯦꯕ ꯑꯗꯨꯝꯕ ꯏꯃꯨꯡꯗꯨꯗꯤ ꯑꯗꯩꯗꯤ ꯑꯁ ꯌꯥꯝ ꯆꯈꯥꯏꯔꯝꯕ ꯌꯥꯝ ꯏꯃꯨꯡ ꯌꯥꯝ ꯊꯦꯡꯅꯩꯗ ꯑꯌꯥꯝꯕꯅ ꯂꯣꯏ ꯒ꯭ꯌꯥꯟ ꯑꯃ ꯇꯥꯗ꯭ꯔꯦ ꯍꯥꯏꯇꯥꯔꯦ ꯍꯧꯖꯤꯛꯀꯥꯟꯖꯦ ꯑꯗꯥ ꯁꯤꯒꯤ ꯄꯣꯠꯁꯦ ꯃꯥꯒꯤ ꯏꯃꯨꯡꯗꯨꯗꯖꯨ ꯃꯆꯥ ꯃꯁꯨꯗꯨꯖꯨ ꯀꯩꯁꯨ ꯃꯥꯅ ꯈꯜꯂꯤ ꯏꯃꯨꯡꯗꯨꯅ ꯈꯜꯂꯤꯗꯣ ꯑꯗꯨꯝ ꯇꯧꯔꯝꯗꯣꯏꯅꯤ ꯆꯦꯜꯂꯛꯇꯣꯏꯅꯦꯕ ꯍꯌꯦꯡꯋꯥꯏꯕꯥꯎ ꯁꯦꯝꯗꯣꯛꯄ ꯌꯥꯔꯔꯣꯏꯗꯕ ꯏꯃꯨꯡꯗꯨꯖꯨ ꯀꯩꯁꯨꯛ ꯖꯨꯒꯣꯠ ꯆꯥꯅ ꯄꯥꯟꯕ ꯏꯃꯨꯡ ꯑꯣꯏꯔꯝꯃꯣꯏꯕ ꯑꯗꯨꯝꯕ ꯏꯃꯨꯡꯗꯣ ꯄ꯭ꯂꯥꯁꯇꯤꯡꯅ ꯀꯥꯏꯗ ꯍꯨꯟꯗꯣꯛꯅꯤ ꯃꯩ ꯊꯥꯗꯣꯛꯅꯤ ꯑꯗꯒꯤ ꯁꯤ ꯍꯨꯟꯗꯣꯛꯄ ꯌꯥꯕ ꯄꯣꯠꯂꯥ ꯑꯗꯒꯤ ꯍꯨꯟꯗꯣꯛ ꯆꯈꯥꯏꯕ ꯌꯥꯕ ꯄꯣꯠꯂ ꯆꯥꯛꯈꯥꯏꯗꯕ ꯌꯥꯕ ꯄꯣꯠꯂꯖꯦ ꯍꯥꯏꯗꯤ ꯏꯃꯨꯡ ꯑꯉꯥꯡ ꯍꯧꯒꯠꯂꯛꯏꯕꯗꯨꯖꯨ ꯃꯃꯥ ꯃꯄꯥꯅꯖꯨ ꯗꯨꯝ ꯇꯝꯕꯤꯗ꯭ꯔꯦ ꯁ꯭ꯀꯨꯜ ꯆꯠꯂꯣ ꯂꯥꯏꯔꯤꯛ ꯇꯝꯃꯨꯁꯣꯅ ꯈꯣꯏꯊꯥ ꯊꯥꯗꯣꯛꯑꯥꯒ ꯍꯜꯂꯛꯑꯥꯒ ꯆꯥꯛ ꯄꯤꯖꯗꯕ ꯑꯗꯩ ꯏꯟꯁꯥꯡ ꯑꯍꯥꯎ ꯄꯤꯖꯕ ꯑꯗꯩ ꯂꯥꯏꯔꯤꯛ ꯄꯥꯍꯟꯕ ꯈꯣꯠꯍꯟꯕ ꯁꯨꯝ ꯁꯨꯃꯥꯏ ꯁꯨꯝ ꯇꯧ ꯂꯩꯔꯕꯅꯤꯅ ꯑꯩꯈꯣꯏꯒꯤ ꯅꯨꯡꯇꯤꯒꯤ ꯑꯣꯏꯔꯤꯕ ꯈꯣꯏꯒꯤ ꯏꯁꯥꯒꯤ ꯏꯊꯧ ꯍꯥꯏꯇꯥꯔꯦ ꯁꯤꯗꯤ
ꯑꯥ
ꯑꯉꯥꯡꯗꯨꯅ ꯃꯁꯥꯅ ꯍꯥꯏꯗꯤ ꯃꯁꯥꯅ ꯈꯟꯖꯔꯒ ꯃꯁꯥꯅ ꯇꯧꯖꯔꯗꯧꯗꯣ ꯃꯃꯥ ꯃꯄꯥꯖꯤꯅ ꯇꯧꯍꯟ ꯇꯧꯍꯟꯗꯅ ꯁꯨꯝ ꯑꯉꯥꯡꯑꯣꯏꯗ ꯀꯣꯆꯤꯡ ꯆꯠꯂꯣ ꯍꯜꯂꯛꯑꯣ ꯄꯨꯡ ꯑꯗꯨ ꯇꯥꯔꯦ ꯂꯣꯢꯁꯜꯂꯣ ꯊꯦꯡꯉꯦ ꯃꯁꯥꯅ ꯑꯦ ꯄꯨꯡ ꯑꯩꯠ ꯅꯤꯠ ꯇꯥꯔꯦ ꯍꯥꯏꯕꯕꯨ ꯑꯍꯨꯝ ꯇꯥꯔꯦ ꯍꯥꯏꯕꯨ ꯑꯩ ꯀꯣꯆꯤꯡ ꯊꯦꯡꯉꯦ ꯍꯥꯏꯔꯒ ꯃꯁꯥꯅ ꯑꯗꯨꯢ ꯔꯦꯁꯄꯣꯟꯁꯤꯕꯤꯂꯤꯇꯤ ꯃꯁꯥꯒꯤꯗꯣ ꯂꯧꯖꯍꯟꯕ ꯑꯃ ꯇꯝꯕꯤꯗ꯭ꯔꯦꯕ
ꯃꯥꯅꯦ ꯃꯥꯅꯦ ꯃꯁꯥꯒꯤ ꯑꯗꯨꯝ ꯍꯣꯠꯅꯐꯝ ꯊꯣꯛꯄ ꯑꯗꯨꯝ ꯍꯣꯠꯅꯍꯜꯂꯒ ꯍꯥ ꯇꯧꯕꯝ ꯊꯣꯛꯄ ꯑꯗꯨꯝ ꯂꯩꯍꯜꯂꯒ ꯂꯩꯀꯥꯏꯒꯤ ꯀ꯭ꯂꯕꯀꯤ ꯄꯨꯟꯕ ꯈꯣꯠꯄꯁꯨ ꯑꯝꯇ ꯌꯥꯎꯍꯟꯗ꯭ꯔꯦ
ꯃꯥꯅꯦ ꯃꯥꯅꯦ ꯑꯗꯒꯤ ꯑꯗꯨꯃꯥꯏꯅ ꯃꯃꯥ ꯃꯄꯥꯅ ꯁꯦꯟꯅꯔ ꯆꯥꯎꯔꯛꯑꯅꯤ ꯑꯗꯩꯗꯤ ꯃꯃꯥ ꯃꯃꯥ ꯃꯃꯥ ꯃꯄꯥꯒꯤ ꯃꯈꯥꯗ ꯃꯃꯥ ꯃꯄꯥꯒꯤ ꯃꯤꯠꯌꯦꯡ ꯃꯈꯥꯗ ꯃꯇꯝ ꯄꯨꯝꯅꯃꯛꯇ ꯂꯩꯌꯣ ꯍꯥꯏꯕꯗꯤ ꯌꯥꯔꯣꯏꯕ ꯁꯨꯝ ꯃꯃꯥ ꯃꯄꯥꯗꯩ ꯁꯨꯝ ꯂꯥꯞꯊꯣꯔꯛꯀꯅꯤ ꯍꯥꯏꯕꯗꯤ ꯂꯥꯏꯔꯤꯛ ꯂꯥꯏꯁꯨ ꯇꯝꯕ ꯃꯍꯩ ꯃꯁꯤꯡ ꯇꯝꯕꯖꯤꯗꯤ ꯌꯨꯝꯗ ꯑꯗꯨꯝ ꯇꯝ ꯂꯩ ꯌꯥꯄꯣꯠꯇꯦ ꯃꯄꯥꯟ ꯊꯣꯛꯂꯛꯑꯥꯒ ꯃꯌꯥꯝ ꯃꯄꯥꯟꯒꯤ ꯍꯋꯥ ꯅꯨꯡꯁꯤꯠ ꯑꯗꯒꯤ ꯂꯝ ꯂꯝꯗꯒꯤ ꯂꯥꯛꯄ ꯃꯤ ꯃꯌꯥꯝ ꯊꯦꯡꯅꯔꯒ ꯋꯥꯈꯜ ꯂꯧꯁꯤꯡꯗꯨ ꯊꯣꯛꯅꯕꯅ ꯑꯗꯨꯃꯥꯏꯅ ꯇꯧꯔ ꯄꯨꯜꯂꯛꯄ ꯃꯇꯝꯗꯗꯤ ꯏꯃꯨꯡꯗꯒꯤ ꯊꯥꯞꯇꯣꯔꯛꯑꯦꯕ ꯑꯗꯨ ꯃꯇꯝꯗꯨꯗꯤ ꯉꯁꯥꯏ ꯑꯉꯥꯡ ꯑꯣꯏꯔꯤꯉꯩꯗ ꯃꯃꯥ ꯃꯄꯥꯅ ꯊꯦꯡꯉꯦ ꯄꯨꯡ ꯑꯗꯨꯛ ꯇꯥꯔꯦ ꯅꯆꯤꯟ ꯁꯦꯡꯇꯣꯛꯑꯣ ꯆꯔꯥ ꯋꯥꯟꯊꯣꯛꯑꯣ ꯆꯠꯂꯖꯤ ꯊꯤꯟꯕꯤꯗꯅ ꯈꯣꯠꯇꯅ ꯇꯧꯔꯛꯄꯗ ꯑꯗꯨ ꯃꯌꯥꯝ ꯇꯧꯔꯛꯄꯗꯨꯅ ꯃꯔꯝ ꯑꯣꯏꯔꯒ ꯇꯣꯉꯥꯟꯅ ꯇꯥꯔꯛꯂꯕ ꯃꯇꯝꯗ ꯗꯤ ꯃꯁꯥꯅ ꯍꯥꯏꯗꯤ ꯑꯗꯨ ꯃꯌꯥꯝꯗꯣ ꯋꯥꯈꯜ ꯈꯟꯕꯗ ꯉꯝꯃꯛꯇꯕꯅꯤꯅ ꯀꯩꯅꯣ ꯇꯧꯔꯦꯕ ꯍꯥꯏꯗꯤ ꯌꯥꯝ ꯌꯥꯝ ꯊꯤꯅ ꯃꯥꯅꯦ ꯃꯥꯅꯦ ꯃꯥꯅꯦ ꯌꯥꯝ ꯊꯤꯅ ꯍꯥꯏꯗꯤ ꯃꯇꯝ ꯃꯇꯝ ꯆꯥꯕ ꯆꯥꯗꯕ ꯇꯥꯏꯃꯤꯡ ꯆꯥꯕ ꯆꯥꯗꯕꯗꯣ ꯌꯦꯡꯕ ꯍꯩꯇ꯭ꯔ ꯍꯩꯖꯗ꯭ꯔꯥꯕꯅꯤꯅ ꯍꯥꯏꯗꯤ ꯈꯨꯗꯣꯡ ꯆꯥꯕ ꯂꯥꯛꯑꯥꯁꯨ ꯅꯥꯟꯊꯣꯛꯑꯦ ꯑꯃꯔꯣꯝꯗ ꯑꯗꯩꯗꯤ ꯑꯁ ꯌꯥꯝ ꯊꯤꯅ ꯁꯣꯏꯔꯦꯗ ꯑꯗꯨꯃꯥꯏꯅ ꯇꯧꯔꯣꯢꯗꯧꯅꯤ
ꯑꯗꯨꯅꯤ ꯅꯍꯥꯟꯋꯥꯢ ꯑꯩꯈꯣꯏꯅ ꯑꯉꯥꯡ ꯑꯣꯏꯔꯤꯉꯩ ꯃꯇꯝꯗꯗꯤ ꯌꯦꯡꯉꯨ ꯀ꯭ꯂꯕꯀꯤ ꯊꯕꯛ ꯑꯃ ꯇꯧꯕꯗ ꯑꯗꯒꯤ ꯕꯣꯟꯗ ꯑꯃꯨꯛ ꯁꯥꯟꯅꯔꯁꯨ ꯑꯗꯒꯤ ꯑꯃꯕꯨ ꯁꯥꯟꯅꯔꯁꯨ ꯍꯥꯏꯗꯤ ꯂꯩꯀꯥꯏ ꯀ꯭ꯂꯕꯀꯤ ꯊꯕꯛ ꯇꯧꯕ ꯍꯥꯏꯖꯤ ꯑꯉꯥꯡ ꯑꯣꯏ ꯃꯇꯝꯗ ꯑꯀꫭꯏ ꯀꯣꯏꯆꯦꯟ ꯆꯦꯟꯗꯅ ꯑꯃ ꯑꯃꯕꯨ ꯇꯧꯗꯅ ꯑꯗꯨꯝ ꯇꯧꯔꯛꯏꯗꯨꯅꯤ ꯍꯧꯖꯤꯛꯀꯥꯟꯒꯤ ꯑꯈꯣꯏꯒꯤ ꯀꯅꯣꯖꯤꯡꯖꯤꯗꯤ ꯑꯈꯣꯏꯒꯤ ꯏꯪꯈꯠꯂꯛꯏꯕ ꯑꯉꯥꯡꯖꯤꯡꯁꯤꯗꯤ ꯍꯥꯏꯗꯤ ꯀꯔꯤ ꯍꯥꯏꯅꯤ ꯃꯃꯥ ꯃꯄꯥꯖꯤꯡꯖꯤꯅ ꯌꯨꯝꯖꯤꯡꯖꯦ ꯆꯥꯎ ꯆꯥꯎꯅ ꯊꯥ ꯁꯥꯖꯤꯜꯂꯒ ꯃꯌꯨꯝꯗꯒꯤ ꯃꯄꯥꯟ ꯏꯄꯥꯟ ꯀꯩꯝ ꯊꯣꯛꯍꯟꯗ꯭ꯔꯦ ꯀ꯭ꯂꯕ ꯅꯨꯡꯂꯞꯀꯤ ꯊꯕꯛ ꯑꯃ ꯍꯥꯏꯔꯨꯔꯁꯨ ꯍꯦꯛꯇ ꯑꯗꯨꯝ ꯌꯥꯎꯍꯟꯗ꯭ꯔꯦ ꯑꯗꯨꯝ
ꯃꯥꯅꯦ ꯃꯥꯅꯦ
ꯑꯗꯨꯝ ꯊꯝꯃꯦ ꯌꯥꯎꯍꯟꯗ꯭ꯔꯦ ꯑꯗꯨꯝ ꯑꯗꯩ ꯏꯔꯥꯕꯣꯠ ꯗꯦ ꯐꯪꯉꯤ ꯑꯗꯨꯝ ꯇꯧꯔꯦ ꯑꯃ ꯑꯃ ꯑꯗꯩ ꯑꯌꯥꯝꯕꯅ ꯑꯗꯨꯝ ꯃꯌꯨꯝꯗꯩ ꯊꯣꯛꯂꯛꯇ꯭ꯔꯦ ꯅꯪ ꯂꯩꯀꯥꯏꯒꯤ ꯎꯝ
ꯍꯥꯏꯔꯦ ꯐꯥꯏꯟꯗꯨ ꯑꯣꯏ ꯄꯤꯊꯣꯛꯑ ꯊꯣꯛꯇꯣꯛꯑꯦꯕ ꯃꯣꯏꯗꯤ
ꯃꯥꯅꯦ ꯃꯥꯅꯦ ꯀꯩꯁꯨ ꯈꯟꯅꯗ꯭ꯔꯦꯕ ꯍꯧꯖꯤꯛꯀꯥꯟꯗꯤ
ꯎꯝ
ꯃꯇꯝ ꯑꯝꯗꯗꯤ ꯌꯦꯡꯉꫭ ꯑꯉꯥꯡ ꯑꯣꯏꯔꯤꯉꯩ ꯃꯇꯝꯗꯗꯤ ꯑꯩꯈꯣꯏꯅ ꯅꯨꯡꯉꯥꯏꯇ꯭ꯔꯣ ꯍꯥꯏꯗꯤ ꯑꯉꯥꯡ ꯃꯆꯥ ꯃꯌꯥꯝ ꯑꯍꯟꯅꯒ ꯑꯈꯣꯏꯒꯤ ꯆꯪꯉꯨ ꯆꯪꯉꯨ ꯑꯉꯥꯡ ꯅꯣꯏ ꯌꯥꯎꯒꯅꯨ ꯀꯥꯏ ꯇꯥꯟ ꯇꯥꯟꯖꯟꯗꯅ ꯈꯣꯠꯆꯤꯟꯗꯅꯒ ꯇꯧꯗꯅ ꯑꯗꯣ ꯍꯧꯖꯤꯛꯀꯤ ꯃꯇꯝꯗꯗꯤ ꯑꯗꯨꯒꯨꯝꯕꯩ ꯀꯩꯅꯣꯖꯦ ꯊꯣꯛꯇ꯭ꯔꯦ ꯑꯉꯥꯡꯒꯩꯖꯤ ꯄꯨꯊꯣꯛꯅꯕ ꯍꯥꯏꯅ ꯀ꯭ꯂꯕꯁꯤꯡꯁꯤꯅ ꯑꯉꯥꯡ ꯑꯉꯥꯡ ꯀꯩꯅꯣꯒꯤ ꯐꯪꯁꯟꯒꯨꯝꯕ ꯑꯝ ꯇꯧꯕꯖꯤꯗ ꯑꯉꯥꯡ ꯑꯉꯥꯡ ꯑꯅ ꯑꯉꯥꯡ ꯑꯉꯥꯡ ꯑꯣꯏ ꯊꯤꯅꯕꯩ ꯐꯤꯕꯝ ꯑꯣꯏ ꯂꯥꯛꯑꯦ ꯃꯇꯝ ꯑꯝꯗꯗꯤ ꯑꯉꯥꯡꯖꯦ ꯇꯥꯟꯖꯟꯅꯔꯝꯃꯤꯅꯤ ꯌꯦꯡꯉꫭ ꯑꯉꯥꯡ ꯌꯥꯝꯃꯟꯒ꯭ꯔꯦꯅ
ꯍꯥꯏꯗꯤ ꯐꯪꯁꯟ ꯑꯝꯇ ꯇꯧꯔꯣ ꯑꯗꯒꯤ ꯀꯩꯅꯣꯝꯇ ꯇꯧꯔꯣ ꯍꯥ ꯍꯥꯏꯗꯤ ꯍꯥꯟꯅꯗꯤ ꯑꯗꯨꯝꯕ ꯐꯪꯁꯟꯗ ꯗꯥꯟꯁ ꯇꯧꯍꯟꯕ ꯏꯁꯩ ꯁꯛꯍꯟꯕ ꯀꯩꯀꯥꯗꯣ ꯑꯉꯥꯡꯗꯨꯒꯤ ꯄꯥꯔꯁꫭꯅꯦꯜꯂꯤꯇꯤ ꯑꯗꯒꯤ ꯑꯉꯥꯡꯗꯨꯒꯤ ꯀꯩꯅꯣꯗꯣ ꯍꯦꯡꯒꯠꯅꯝꯅꯦꯕ
ꯑ
ꯍꯨꯖꯤꯛ ꯃꯇꯝꯗ ꯇꯧꯔꯤꯖꯤꯅꯗꯤ ꯏꯀꯥꯏ ꯈꯪꯗꯕ ꯏꯀꯥꯏ ꯈꯪꯗꯕꯤ ꯃꯄꯥꯟ ꯊꯣꯛꯄ ꯆꯞ ꯃꯥꯟꯅꯔꯦꯕ
ꯑ
ꯍꯨꯖꯤꯛꯇꯤ ꯗꯥꯟꯁ ꯇꯧꯔꯤꯕ ꯑꯗꯩ ꯀꯩꯅꯣ ꯇꯧꯋꯤ ꯏꯀꯥꯏ ꯈꯪꯗꯕ ꯏꯀꯥꯏ ꯈꯪꯗꯕꯤꯅꯦꯅ ꯃꯌꯥꯝꯅ ꯎꯕꯤꯔꯦꯕ ꯑꯃꯔꯣꯝꯗ
ꯃꯥꯅꯦ ꯇꯧꯔꯤꯁꯦ
ꯍꯥꯏꯗꯤ ꯌꯥꯝꯅ ꯌꯥꯎꯗꯕ ꯑꯗꯒꯤ ꯀꯩꯅꯣ ꯇꯧꯕꯗꯨꯅ ꯂꯦꯝꯕ ꯑꯣꯏꯅ ꯆꯨꯝꯕ ꯑꯆꯨꯝꯕ ꯑꯗꯩ ꯂꯦꯝꯕ ꯑꯣꯏꯅ ꯈꯟꯅꯔꯦꯕ ꯃꯌꯥꯝꯗꯨꯅ ꯇꯧꯔꯤꯁꯤ ꯑꯗꯩ ꯈꯣꯏ ꯅꯍꯥꯟꯋꯥꯏ ꯑꯉꯥꯡ ꯑꯣꯏꯔꯤꯉꯩꯗ ꯑꯣꯏꯔꯣ ꯑꯉꯥꯡ ꯄꯤꯁꯛꯄꯤꯉꯩꯗ ꯑꯣꯏꯔꯖꯨ ꯒꯔꯤ ꯃꯆꯥ ꯑꯃ ꯂꯩ ꯍꯔꯥꯎꯗꯅ ꯑꯗꯩ ꯀꯣꯆꯤꯡ ꯆꯠꯄꯗ ꯑꯣꯏꯔꯣ ꯀꯅꯥꯝꯇ ꯍꯧꯗꯣꯛꯇꯕꯤꯗ ꯏꯁꯥꯅ ꯇꯥꯏꯃꯤꯡꯗꯣ ꯆꯥꯔ ꯍꯧꯒꯠꯂꯒ ꯆꯤꯟ ꯁꯦꯡꯇꯣꯛꯑ ꯑꯗꯨꯝ ꯆꯠꯂꯦꯕ ꯃꯇꯝꯗꯨꯗꯗꯤ ꯍꯧꯖꯤꯛꯇꯤ ꯃꯃꯥ ꯃꯄꯥꯅ ꯍꯧꯗꯣꯛ ꯄꯤꯔꯅꯤ ꯃꯆꯤꯟ ꯁꯦꯡꯍꯜꯂꯅꯤ ꯕ꯭ꯔꯦꯛꯐꯥꯁ ꯈꯔ ꯄꯤꯖꯔꯅꯤ ꯑꯗꯩꯗꯤ ꯀꯣꯆꯤꯡ ꯊꯤꯟꯕꯤꯔꯅꯤ ꯉꯥꯏ ꯂꯩꯔꯝꯃꯅꯤ ꯑꯗꯨꯝ ꯑꯗꯩ ꯀꯣꯆꯤꯡ ꯂꯣꯏꯔꯅꯤ ꯑꯃꯨꯛ ꯄꯨꯔꯒ ꯑꯃꯨꯛ ꯃꯌꯨꯝꯗ ꯂꯥꯛꯑꯅꯤ ꯑꯗꯩ ꯁ꯭ꯀꯨꯜ ꯑꯃꯨꯛ ꯊꯤꯜꯂꯅꯤ ꯁ꯭ꯀꯨꯜ ꯂꯣꯏꯕ ꯇꯥꯏꯃꯤꯡꯗ ꯑꯃꯨꯛ ꯂꯧꯔꯨꯔꯅꯤ
ꯉꯥꯛ ꯄꯣꯊꯥꯍꯟꯕꯤꯔꯅꯤ ꯑꯗꯨ ꯀꯣꯆꯤꯡ ꯑꯃꯨꯛ ꯊꯤꯜꯂꯅꯤ ꯅꯠꯇ꯭ꯔ
ꯎꯝ
ꯑꯗꯣ ꯍꯧꯖꯤꯛꯇꯤ ꯑꯗꯨꯏ ꯀꯜꯆꯔꯁꯦ ꯁꯤꯅꯗꯤ ꯁꯨꯝ ꯍꯧꯖꯤꯛꯅ ꯂꯥꯏꯔꯤꯛꯀꯤ ꯀꯩꯅꯣꯖꯤꯗ ꯑꯉꯥꯡꯁꯤꯡꯖꯦ ꯂꯣꯏꯅ ꯑꯌꯥꯝꯕ ꯃꯃꯥ ꯃꯄꯥꯁꯤꯡꯁꯤꯅꯁꯨ ꯍꯥꯏꯗꯤ ꯑꯗꯨꯝ ꯍꯦꯟꯅ ꯂꯥꯏꯔꯤꯛꯇ ꯍꯦꯟꯅ ꯐꯣꯀꯁ ꯄꯤꯕꯩ ꯇꯥꯏꯞꯇ ꯂꯣꯏ ꯇꯧꯅꯔꯦ
ꯎꯝ
ꯃꯇꯝ ꯑꯃꯗꯗꯤ ꯍꯣꯏ ꯂꯥꯏꯔꯤꯛꯁꯨ ꯐꯣꯀꯁ ꯄꯤꯗꯕꯌꯥꯄꯣꯠꯇꯦ ꯑꯗꯨꯕꯨ ꯂꯥꯏꯔꯤꯛꯇꯁꯨ ꯄꯤꯔꯤ ꯑꯗꯨꯃꯥꯏꯅ ꯂꯩꯀꯥꯏꯒꯤ ꯀꯩ ꯀ꯭ꯂꯕꯀꯤ ꯇꯧꯕꯁꯤꯗꯗꯤ ꯈꯖꯤꯛ ꯈꯖꯤꯛ ꯑꯣꯏꯔꯁꯨ ꯌꯥꯎꯍꯟꯕ ꯑꯃꯅꯗꯤ ꯃꯊꯧ ꯇꯥꯏꯑꯅꯗꯤ ꯈꯟꯕ
ꯃꯥꯅꯦ
ꯑꯗꯨꯍꯥꯏꯗꯤ ꯑꯗꯨꯒꯨꯝꯕꯒꯤ ꯀꯟꯕꯖꯨ ꯀꯔꯤꯝꯇ ꯂꯩꯇ꯭ꯔꯦ ꯍꯧꯖꯤꯛꯇꯤ ꯑꯗꯨꯝ ꯃꯥꯏ ꯃꯥꯥꯏꯒꯤ ꯊꯣꯛꯄꯅ ꯑꯗꯨꯝ ꯑꯉꯥꯡꯉꯩ ꯁꯣꯏꯗ꯭ꯔ ꯂꯣꯏꯔꯦꯅ ꯇꯧ ꯂꯩꯔꯦ ꯑ ꯀꯨꯝꯍꯩ ꯍꯔꯥꯎ ꯑꯃꯝꯇ ꯇꯧꯔꯒꯁꯨ ꯅꯍꯥꯟꯋꯥꯏ ꯃꯇꯝꯗꯗꯤ ꯉꯉꯥꯡ ꯉꯥꯛꯇꯅꯤ ꯍꯧꯖꯤꯛꯇꯤ ꯑꯉꯥꯡꯁꯦ ꯄꯥꯛ ꯎꯗ꯭ꯔꯃꯤꯗ ꯂꯩꯀꯥꯏ ꯀꯩꯅꯣ ꯇꯧ ꯀꯣꯏꯆꯦꯟ ꯆꯦꯟꯗꯅ ꯁꯥꯟꯅꯕ ꯍꯣꯏ ꯍꯧꯖꯤ ꯁꯥꯟꯅꯗ꯭ꯔꯦ ꯍꯥꯏꯕꯗꯤ ꯌꯥꯗꯦ ꯑꯗꯨꯝ ꯈꯔ ꯁꯥꯟꯅꯕ ꯑꯗꯨꯝ ꯅꯍꯥꯟꯋꯥꯏꯒꯤ ꯑꯉꯥꯡ ꯁꯥꯟꯅꯕ ꯃꯌꯥꯝꯗꯨꯒ ꯍꯧꯖꯤꯛꯀꯗꯤ ꯌꯥꯝ ꯈꯦꯠꯅꯔꯦꯕ ꯅꯍꯥꯟꯋꯥꯏꯗꯤ ꯑꯩꯈꯣꯏ ꯅꯣꯏꯅ ꯑꯉꯥꯡ ꯑꯣꯏꯔꯤꯉꯩ ꯃꯇꯝꯗꯁꯨ ꯍꯥꯏꯗꯤ ꯌꯦꯡꯉꯨ ꯂꯩꯀꯥꯏ ꯂꯩꯀꯥꯏꯗꯒꯤ ꯏꯃꯥꯟꯅꯕꯒ ꯍꯧꯔꯒ ꯑꯩꯈꯣꯏꯒꯤ ꯁꯨꯃꯥꯏꯅ ꯀꯥꯂꯦꯟ ꯊꯥꯒ ꯂꯥꯛꯄ ꯑꯗꯒꯤ ꯍꯩꯅꯧ ꯃꯇꯝ ꯑꯗꯒꯤ ꯃꯇꯝ ꯃꯇꯝꯒꯤ ꯍꯩ ꯔꯥ ꯄꯥꯜꯂꯛꯄ ꯃꯇꯝꯁꯤꯗ ꯂꯩꯀꯥꯏ ꯂꯩꯀꯥꯏꯗ ꯆꯠꯇꯅ ꯈꯣꯠꯇꯅ ꯍꯩ ꯔꯥ ꯂꯩꯔꯤꯕ ꯈꯣꯠꯂꯤꯕ ꯊꯤꯗꯅ ꯆꯥꯗꯅ ꯑꯃꯗ ꯑꯃꯨꯛ ꯆꯪ ꯑꯃꯗ ꯑꯃꯨꯛ ꯆꯪ ꯆꯥꯗꯅ ꯍꯧꯖꯤꯛꯇꯤ ꯑꯗꯨꯝꯕꯗꯨꯁꯨ ꯇꯧꯅꯗ꯭ꯔꯦ ꯍꯥꯏꯗꯤ ꯃꯥꯥꯏ ꯃꯥꯏꯒꯤ ꯈꯥꯖꯤꯜꯂ ꯈꯥꯖꯤꯜꯂ ꯂꯣꯏ ꯂꯩꯅꯈ꯭ꯔꯃꯤꯅ ꯆꯪꯕꯁꯨ ꯏꯀꯥꯏꯅꯔꯦ ꯑꯗꯩ ꯍꯦꯛ ꯀꯩ ꯍꯥꯏꯕꯁꯨ ꯀꯩꯁꯨ ꯇꯧꯅꯗ꯭ꯔꯦ ꯑꯗꯩ ꯑꯗꯨꯝꯕ ꯀꯩꯁꯨ ꯕꯤꯠꯁꯦ ꯀꯩꯁꯨ ꯂꯩꯅꯗ꯭ꯔꯕꯒꯤ ꯇꯥꯏꯞꯇ ꯑꯣꯏꯅ ꯑꯉꯥꯡꯁꯤꯡꯁꯦ ꯇꯧꯅꯔꯦꯕ ꯂꯩꯇ꯭ꯔꯦ ꯑꯗꯨꯝ ꯂꯩꯔꯒ ꯆꯥꯕꯒꯤ ꯐꯤꯕꯝꯗ ꯑꯣꯏꯅ ꯂꯣꯏ ꯂꯥꯛꯑꯦꯕ ꯍꯧꯖꯤꯛꯇꯤ
ꯈꯔ ꯕꯣꯔꯗꯤꯡꯗ ꯈꯔ ꯑꯃ ꯐꯥꯖꯟꯒꯤꯅꯤ
ꯑꯥ
ꯀꯣꯆꯤꯡꯗ ꯈꯔ ꯑꯃ ꯐꯥꯖꯤꯟꯈꯤꯅꯤ ꯍꯧꯖꯤꯛ ꯆꯦꯟ ꯆꯣꯡꯗꯅ ꯂꯝꯄꯥꯛꯇ ꯆꯦꯟ ꯆꯣꯡꯗꯅ ꯁꯥꯟꯅꯔꯤꯕ ꯑꯉꯥꯡꯁꯤꯡꯖꯦ ꯁꯝꯅ ꯍꯥꯏ ꯄꯩꯁꯥ ꯂꯩꯖꯗꯕ ꯏꯃꯨꯡ ꯑꯗꯩ ꯃꯃꯥ ꯃꯄꯥꯅ ꯐꯖꯅ ꯁꯦꯟꯅꯕꯤꯗꯕ ꯁꯨꯝꯕ ꯉꯥꯛꯇ ꯑꯣꯏꯅ ꯂꯣꯏ ꯇꯧꯔꯦꯕ ꯍꯧꯖꯤꯛꯀꯥꯟꯖꯦ ꯍꯥꯏꯗꯤ ꯁꯥꯟꯅ ꯈꯣꯠꯅꯕꯒꯤ ꯑꯗꯒꯤ ꯆꯦꯟ ꯆꯣꯡꯕ ꯃꯁꯥ ꯍꯛꯆꯥꯡ ꯐꯕꯒꯤ ꯍꯛꯆꯥꯡ ꯐꯕꯖꯦ ꯃꯣꯏꯖꯦ ꯑꯐꯕ ꯆꯤꯟꯖꯥꯛ ꯆꯥꯔ ꯈꯛꯇ ꯍꯛꯆꯥꯡ ꯐꯅꯤ ꯍꯥꯏꯕ ꯋꯥꯈꯜꯖꯦ ꯈꯜꯂꯦꯕ
ꯑꯥ
ꯃꯣꯏ ꯈꯜꯂꯤꯖꯦ ꯁꯥꯟꯅ ꯈꯣꯠꯅꯕ ꯌꯥꯎꯗ꯭ꯔꯒꯗꯤ ꯍꯛꯆꯥꯡꯗꯣ